ꯗꯨꯅꯦ
ꯍꯣꯏ ꯌꯨꯝꯗꯅꯦ ꯍꯣꯏ ꯀꯔꯤ ꯇꯧꯕ꯭ꯔꯣ ꯏꯕꯦꯝꯃ ꯌꯨꯝꯗ ꯑꯗꯨꯝ ꯂꯩꯗ ꯂꯥꯏꯔꯤꯛ ꯄꯕ꯭ꯔꯣ
ꯑꯩꯅ ꯍꯦꯛ ꯂꯥꯏꯔꯤꯛ ꯄꯨꯊꯣꯛꯑꯗꯤ ꯇꯨꯝꯅꯤꯡꯕꯗꯣ
ꯍꯨꯝ ꯗꯨꯃꯥꯏꯅ ꯇꯧꯕ ꯌꯥꯗꯦ ꯂꯩꯔꯤꯛ ꯄꯥꯒꯗꯕꯅꯤꯅ
ꯂꯥꯏꯔꯤꯛ ꯄꯥꯏꯕ ꯌꯥꯗꯦ ꯈꯨꯇ ꯍꯦꯛ ꯂꯥꯏꯔꯤꯛ ꯄꯥꯏꯈ꯭ꯔꯕ ꯇꯨꯝꯅꯤꯡꯕ ꯍꯧꯔꯅꯤ
ꯎꯝ
ꯂꯩꯩꯅꯗꯣ
ꯂꯥꯏꯅꯥꯁꯦ ꯅꯥꯕ ꯌꯥꯗꯦꯅꯦ ꯍꯧꯖꯤꯛꯀꯥꯟ
ꯊꯕꯛ ꯆꯤꯜꯂꯤꯔꯣ ꯅꯪꯁꯦ ꯑꯦꯛꯁꯔꯁꯥꯏꯁ ꯇꯧꯔꯤꯔꯣ
ꯃꯄꯥꯟ ꯊꯣꯛꯂꯒ ꯂꯩꯕꯅꯤꯗ
ꯎꯝ ꯅꯨꯡꯉꯥꯏꯔꯦꯀꯣ ꯍꯣꯏ ꯌꯨꯝꯗ ꯂꯩ ꯉꯁꯤꯗꯤ ꯁꯟꯗꯦꯅꯤ ꯅꯣꯡꯃꯥꯏꯖꯤꯡꯗꯤ ꯑꯈꯣꯏꯁꯦ ꯆꯠꯊꯣꯛꯄ ꯌꯥꯗꯦ ꯏꯁ
ꯎꯝ ꯌꯨꯝꯗ ꯂꯩ ꯂꯩꯔꯒ ꯅꯪ ꯀꯔꯤꯒꯤ ꯆꯥꯔꯆ ꯆꯠꯇꯕ꯭ꯔꯥ ꯉꯁꯤ
ꯑꯗꯣ ꯑꯩ ꯉꯝꯗꯕ ꯑꯗꯣ ꯀꯧꯎꯈ꯭ꯔꯕ ꯈꯪꯉꯦ ꯈꯪꯕꯗꯤ ꯑꯈꯣꯏ ꯌꯨꯝꯗ ꯃꯤ ꯈꯨꯌꯥꯝꯁꯤꯒ ꯑꯩ ꯆꯠꯊꯣꯛꯄꯗꯣ ꯇꯥꯜꯂꯕ
ꯏ
ꯈꯪꯉꯦꯕ ꯑꯩꯗꯤ ꯉꯁꯥꯏ ꯍꯥꯟ
ꯀꯩ
ꯍꯣꯏ ꯊꯦꯡꯉꯦꯗ ꯑꯈꯣꯏ ꯆꯔꯁꯇꯤ ꯁꯚꯦꯟ ꯊꯥꯔꯇꯤꯗ ꯍꯧꯕꯅꯦ ꯇꯥꯕ꯭ꯔꯣ
ꯅꯪ ꯅꯦꯠꯋꯥꯛ ꯐꯠꯇꯕ ꯃꯥꯂꯦꯀꯣ
ꯍꯥ
ꯅꯦꯠꯋꯥꯔꯛ ꯐꯠꯇꯕ ꯃꯥꯜꯂꯦ ꯀꯣ
ꯑꯥ ꯑꯥ ꯑꯩꯅ ꯃꯄꯥꯟ ꯊꯣꯛꯈ꯭ꯔꯕꯒꯤꯔꯥ ꯈꯪꯗꯦ ꯑꯗꯨ ꯑꯣꯏꯁꯨ
ꯍꯣꯏ ꯑꯈꯣꯏ ꯆ꯭ꯔꯁꯁꯦ ꯄꯨꯡ ꯊꯦꯡꯉꯦ ꯑꯈꯣꯏꯗꯤ ꯆꯞ ꯆꯥꯏꯗ ꯑꯈꯣꯏ ꯃꯇꯝꯗꯣ ꯁꯚꯦꯟ ꯊꯥꯔꯇꯤꯗ
ꯑꯣ ꯑꯗꯨ ꯀꯩꯗꯧꯕ ꯑꯥ ꯅꯥꯏꯟꯒꯨꯝꯕꯗ ꯌꯨꯝ ꯂꯥꯛꯄ ꯌꯥꯅꯤꯀꯣ ꯑꯗꯨꯗꯤꯀꯣ
ꯍꯣꯏ ꯑꯗꯨ ꯑꯗꯨ ꯎ ꯍꯥꯏꯕ ꯉꯝꯗꯦ ꯏꯁ꯭ꯄꯤꯀꯔ ꯑꯩꯉꯣꯟꯗ ꯂꯩꯔꯦꯗꯅ ꯑꯗꯨꯏ ꯏꯟꯐꯣꯔꯃꯦꯁꯟ ꯌꯥꯝꯃꯗꯤ ꯑꯗꯨꯃꯥꯏꯅ ꯃꯔꯥꯛ ꯃꯔꯛꯇ ꯁꯦꯝꯕ ꯀꯥꯟꯁꯨ ꯂꯩꯕ
ꯑꯣ ꯎ ꯍꯣꯏ ꯍꯣꯏ
ꯑꯩꯗꯤ ꯁꯨꯒꯔ ꯀꯦꯟ ꯖꯨꯁ ꯊꯛꯀꯦꯅ ꯌꯦꯡꯕ ꯂꯛꯄꯅꯤꯗ
ꯍꯧꯖꯤꯛ ꯍꯥꯡꯉꯔꯣꯏꯗ ꯍꯥꯡꯉꯕ ꯍꯧꯖꯤꯛ
ꯍꯥꯡꯗꯦ
ꯍꯣꯏ ꯁꯥꯃꯟꯕꯒꯤ ꯃꯈꯣꯏꯁꯨ ꯐꯝꯕ ꯉꯝꯃꯔꯣꯏꯕ
ꯑꯣ ꯑꯗꯨ ꯏꯚꯅꯤꯡꯗꯗꯤ ꯍꯥꯡꯒꯅꯤꯔꯥ
ꯏꯕꯤꯅꯤꯡꯗꯗꯤ ꯑꯗꯨꯝ ꯂꯩꯕꯅꯤ ꯃꯈꯣꯏꯁꯨ
ꯏꯚꯤꯅꯤꯡꯗꯁꯨ ꯂꯩꯇꯦꯗ ꯂꯥꯁ ꯇꯥꯏꯝ ꯑꯗꯨꯝ ꯂꯩꯇꯕꯅꯤ ꯇꯨ ꯊ꯭ꯔꯤ ꯗꯦꯁ ꯁꯨꯈ꯭ꯔꯦ
ꯑꯣ
ꯑꯗꯨꯗꯤ ꯍꯥꯏꯕ ꯉꯝꯗꯦ ꯑꯗꯨ ꯑꯣꯏꯔꯁꯨ ꯃꯈꯣꯏꯁꯦ ꯑꯗꯨꯃꯥꯏꯅ ꯄꯨꯡ ꯍꯧꯖꯤꯛ ꯍꯧꯖꯤꯛꯇꯤꯀꯣ ꯖꯤꯒꯨꯝꯕ ꯃꯇꯝꯗꯗꯤ ꯈꯪꯡꯗꯕꯅꯦ ꯁꯥꯃꯟꯕꯒꯤ ꯃꯈꯣꯏꯁꯨ
ꯍꯣꯏ ꯃꯊꯟꯗꯅꯤ ꯑꯉꯥꯡ ꯑꯉꯥꯡ ꯄꯨꯕ ꯌꯥꯔꯣꯏ
ꯑꯉꯥꯡ ꯄꯨꯔꯗꯤ ꯂꯣꯃꯛ ꯅꯥꯒꯅꯤ ꯍꯥꯏ
ꯉꯥꯢꯌꯣ ꯀꯣ ꯊꯔꯇꯤ ꯁꯦꯀꯁ ꯉꯣꯌꯣ ꯑꯩ ꯀꯥꯏꯅꯣ ꯃ ꯇꯧꯒꯦ ꯌꯥꯢ
ꯑꯩ ꯍꯔꯒꯅꯦ ꯆꯪꯗ ꯇꯥꯏꯌꯦ ꯀꯣ
ꯇꯥꯢ ꯂꯣꯏꯔꯕꯣ
ꯂꯣꯏꯔꯦ ꯍꯣꯏ ꯑꯩꯅ ꯃꯪꯒꯜ ꯆꯥꯒꯦ ꯇꯧꯏꯕꯅꯤꯗ
ꯎꯨꯝ
ꯁꯨꯒꯔ ꯀꯦꯟꯁꯨ ꯂꯥꯎꯗꯣ ꯐꯒꯗꯕꯅꯤ ꯍꯧꯖꯤꯛ
ꯁꯨꯒꯔ ꯀꯦꯟ ꯑꯁꯤ ꯃꯍꯤꯗꯀꯣ ꯀꯩꯅꯣ ꯁꯨꯒꯔ ꯀꯦꯟꯒꯤ ꯁꯨꯒꯔ ꯀꯦꯟꯒꯤꯗꯣ ꯑꯗꯨ ꯀꯥꯏꯩꯅꯣ ꯊꯥꯔꯃꯦꯗꯤ ꯍꯥꯎꯕꯅꯤ ꯄꯤꯔꯨꯛ ꯄꯤꯔꯨꯛ ꯍꯥꯢꯕꯔ
ꯄꯤꯔꯨꯛ ꯍꯥꯏꯗꯤ ꯀꯔꯤ ꯅꯣꯅꯦ
ꯈꯔꯥꯏꯒꯤ
ꯑꯎ
ꯍꯥꯎꯕꯅꯦ
ꯍꯥꯎꯔꯣꯏꯗ
ꯃꯈꯣꯏꯗ ꯑꯗꯨꯝ ꯃꯤꯛꯁ ꯇꯧꯗꯣꯏꯅꯤ ꯑꯗꯨꯝ ꯍꯥꯎꯋꯦ ꯃꯅꯝꯗꯣ ꯑꯗꯨꯝ ꯅꯨꯡꯁꯤꯕꯅꯤ
ꯑꯣ ꯃꯣꯏꯗꯤ ꯆꯝꯄ꯭ꯔꯥ ꯃꯤꯁ ꯇꯧꯒꯦꯔ ꯑꯗꯨꯝ ꯍꯥꯡꯉꯦ ꯑꯗꯨꯗꯤ ꯍꯥꯡꯗꯦ
ꯎꯝ
ꯑꯁꯤꯗꯗꯤ ꯂꯩ ꯇꯕ ꯃꯂꯦ ꯀꯣ
ꯀꯩꯅꯣ ꯑꯩꯈꯣꯏ ꯑ ꯑꯩꯈꯣꯏ ꯌꯨꯝꯗ ꯍꯦꯛ ꯊꯣꯛꯄ ꯀꯥꯟꯗ ꯑꯩꯈꯣꯏꯗꯤ ꯂꯩꯔꯛ ꯑꯃ ꯆꯥꯡ ꯅ ꯃꯦꯟ ꯔꯣꯗ ꯆꯪ ꯆꯪꯕ ꯀꯥꯟꯗ ꯑꯃꯨꯛꯀ ꯌꯨꯝ ꯑꯆꯧꯕ ꯂꯩ ꯑꯗꯨꯅ ꯕꯤꯜꯗꯤꯡ ꯆꯥꯎꯕ
ꯎꯝ
ꯁꯤ ꯌꯧꯗ꯭ꯔꯤꯉꯩꯗ ꯒꯦꯠꯇ ꯑꯗꯨꯝ ꯐꯥꯝꯕꯅꯦ ꯅꯨꯄꯤ ꯑꯃꯗꯣ ꯑꯗꯨ ꯉꯁꯤ ꯍꯧꯖꯤꯛꯇꯛꯇꯤ ꯐꯥꯝꯗꯕ ꯃꯥꯜꯂꯦ
ꯑ ꯑꯗꯨꯗꯨꯁꯨ ꯁꯨꯒꯔ ꯀꯦꯟꯅꯦꯕꯀꯣ
ꯍꯣꯏ ꯒꯦꯠꯇ ꯒꯦꯠ ꯃꯄꯥꯟꯗ ꯑꯗꯨꯝ ꯂꯩꯕꯅꯤ ꯃ
ꯑꯣ ꯎꯗꯦ
ꯑ ꯑꯗꯨꯗꯤ ꯍꯥꯡꯗꯕ ꯃꯥꯜꯂꯦ ꯅꯨꯡꯁꯤ ꯊꯣꯛꯇꯕ ꯃꯥꯜꯂꯦ ꯃꯥ
ꯎꯝ ꯎꯝ
ꯆꯛ ꯂꯃꯕꯣ ꯅꯪꯁꯦ
ꯆꯛ ꯆꯔꯒ ꯂꯛꯄꯅꯦ ꯍꯧꯖꯤ
ꯎꯝ
ꯎꯝ ꯎꯝ ꯑꯩꯒꯤ ꯃꯅꯥꯛꯇ ꯑꯁꯤ ꯀꯥꯎ ꯂꯩꯕꯀꯣ
ꯍꯣꯏ
ꯀꯅꯥ ꯀꯅꯥ ꯂꯩꯕ꯭ꯔꯣ
ꯄꯤꯒ ꯂꯦ
ꯑꯣ ꯃꯥꯒꯤ ꯐꯤꯚꯔ ꯀꯃꯥꯏꯅ ꯇꯧꯕ꯭ꯔꯥ
ꯑꯖꯤꯛꯗꯤ ꯀꯦꯝ ꯇꯧꯗꯦ
ꯎꯝ
ꯍꯣꯔꯦꯟ ꯅꯨꯡꯗꯥꯡꯗꯤ ꯈꯪꯗꯦ ꯑꯃꯨꯛꯀ ꯂꯥꯛꯇꯣꯏꯔ
ꯎꯝ
ꯃ ꯅꯥꯕꯤꯗꯤ ꯈꯔꯗꯤ ꯀꯩꯅꯣ ꯇꯧꯔꯋꯦ ꯑꯩꯈꯣꯏ ꯌꯨꯝꯗꯣ ꯅꯠꯇ꯭ꯔꯗꯤ ꯃꯥꯗꯤ ꯂꯥꯡ ꯃꯟꯕꯒꯤꯀꯣ
ꯎꯝ ꯎꯝ
ꯃꯤ ꯂꯩꯌꯦ ꯍꯥꯏꯕꯗꯣ ꯈꯪꯗꯦ ꯃꯥ ꯅꯥꯔꯗꯤ ꯃꯥ ꯃꯥ ꯂꯥꯡꯗ꯭ꯔꯗꯤ ꯃꯤ ꯂꯩꯇꯕꯒꯨꯝ ꯇꯧꯋꯦ ꯑꯩꯈꯣꯏ ꯌꯨꯝꯗꯤ
ꯎꯝ
ꯅꯨꯡꯗꯤ ꯅꯨꯡꯁꯤꯕ
ꯆꯒꯦꯔꯣ ꯅꯪꯁꯨꯨꯃꯪꯒꯟ
ꯥꯆꯅꯤꯡꯗꯦ ꯌꯥꯔꯅꯤ ꯑꯇꯣꯞꯄꯗꯤ ꯆꯥꯕ ꯌꯥꯏ ꯑꯗꯨ ꯃꯪꯉꯜꯗꯤ ꯌꯥꯏ
ꯑꯇꯣꯞꯄ ꯄꯨꯔꯛꯇꯦ
ꯑꯩꯒꯤ ꯌꯥꯏꯗꯣ ꯌꯥꯗꯦꯕ ꯃꯪꯒꯜ ꯆꯕꯇꯣ ꯑꯩꯗꯤ
ꯑꯥ
ꯑꯉꯥꯡꯁꯤꯡ ꯃꯄꯥꯟꯗ ꯂꯩꯔꯤꯕ꯭ꯔ ꯅꯪ ꯍꯧꯖꯤꯛ
ꯎꯗꯦꯅꯦ ꯍꯧꯖꯤꯛ ꯑꯩ ꯌꯦꯡ ꯔꯒ ꯂꯥꯛꯄꯅꯦ ꯂꯩꯇꯦ ꯀꯗꯥꯏ ꯆꯠꯈ꯭ꯔꯕ꯭ꯔꯥ ꯎꯝ
ꯁꯥꯕ ꯀꯥꯟꯗꯀꯣ
ꯎꯝ
ꯃꯣꯏꯁꯦ ꯐꯖꯅ ꯒꯥꯔꯤꯁꯨ ꯁꯥꯏꯠ ꯇꯧꯕ ꯍꯥꯏꯩꯇꯕꯅꯤ ꯆꯦꯟꯊꯣꯛ ꯆꯦꯟꯖꯟ ꯗ ꯑꯗꯨꯝ ꯗ꯭ꯔꯥꯏꯚꯔꯁꯤꯡꯁꯨ ꯃꯔꯛ ꯑꯃꯗꯤ ꯁꯥꯎꯅꯤꯡꯔꯦ
ꯎꯝ ꯗꯣꯏ ꯃꯠꯇꯥ ꯃꯆꯥ ꯑꯉꯥꯡ ꯃꯆꯥ ꯑꯃ ꯂꯩꯕꯗꯣ
ꯍꯣꯏ
ꯄꯨꯔꯒ ꯂꯥꯛꯄ ꯀꯣ
ꯍꯣꯏ
ꯑꯗꯨ ꯄꯨꯔꯒ ꯂꯥꯛꯑꯦ ꯍꯧꯖꯤꯛ ꯑꯣ ꯃꯨꯛꯀ ꯃꯥꯕꯨ ꯄꯨꯔꯒ ꯆꯠꯈ꯭ꯔꯕ ꯈꯪꯗꯦꯅꯦ
ꯑꯝ
ꯑꯉꯥꯡ ꯑꯅꯤꯁꯤ ꯆꯩ ꯆꯥꯒꯅꯤ ꯑꯩ ꯌꯦꯡꯉꯦ ꯂꯝꯕꯤꯗ ꯑꯃꯠꯇ ꯂꯩꯇꯦ
ꯈꯪꯗꯦ ꯀꯤ ꯀꯤꯁꯨ ꯀꯤꯗꯕ ꯃꯥꯜꯂꯦ ꯃꯕꯅꯤꯗꯨ
ꯎꯝ
ꯍꯣꯔꯦꯟ ꯀ꯭ꯔꯤ ꯏꯟꯁꯥꯡ ꯆꯥꯗꯨꯏꯔ ꯑꯃꯨꯛꯀ ꯈꯣꯏ ꯇꯥꯕ꯭ꯔꯣ ꯃꯅꯨꯡꯗ ꯂꯩꯔꯤꯔ ꯅꯪ ꯍꯧꯖꯤꯛꯇꯤ
ꯎꯝ ꯎꯗꯤꯌꯦ ꯑꯁꯤꯗ ꯒꯥꯔꯗꯦꯟ ꯑꯃ ꯂꯩꯕꯗꯣ ꯈꯪꯕ꯭ꯔꯥ ꯍꯥꯏꯕ
ꯍꯣꯏ
ꯌꯥꯝ ꯐꯔꯦꯀꯣ
ꯑꯗꯨꯅꯦ ꯑꯈꯣꯏꯒꯤꯗꯣ ꯌꯥꯝ ꯅꯨꯡꯉꯥꯏꯌꯦ ꯃꯈꯣꯏꯁꯦ ꯏꯟꯁꯥꯡ ꯅꯥꯄꯤꯒꯨꯝꯕ ꯂꯩꯔꯔꯣꯏ ꯑꯗꯨ ꯈꯣꯏꯅ ꯍꯦꯛ ꯆꯥꯅꯤꯡꯉꯀꯥꯟꯗ ꯍꯦꯛ ꯊꯣꯛ ꯊꯧꯔꯒ ꯂꯧꯕ ꯌꯥꯏꯅ ꯐ꯭ꯔꯦꯁ ꯐ꯭ꯔꯦꯁꯅꯤ ꯍꯣꯏ
ꯎꯝ
ꯑꯥ ꯁꯤꯗ ꯃꯣꯏ ꯂꯥꯛꯄ ꯃꯥꯜꯂꯦ ꯁꯨꯏꯁꯝꯒꯤ ꯁꯟꯗꯜ ꯎꯏꯌꯦ ꯁꯤꯗ ꯂꯩꯕ ꯃꯥꯜꯂꯦ
ꯅꯨꯡꯉꯥꯏꯔꯣꯏ ꯃꯤꯁꯨ ꯎꯡꯉꯣꯏ
ꯎꯝ
ꯑꯃꯨꯛꯀ ꯊꯤꯕ ꯍꯧꯔꯅꯤ ꯍꯤꯍꯤ ꯀꯧꯔꯁꯨ ꯈꯨꯝꯃꯔꯣꯏ
ꯑꯣ ꯍꯣꯏ ꯍꯣꯏ ꯅꯣꯏ ꯅꯣꯏꯕꯨ ꯗꯤꯁꯇꯥꯔꯕ ꯇꯧꯅꯤ ꯍꯥꯏꯅ ꯑꯥ ꯑꯥ ꯑꯉꯥꯡꯁꯨ ꯂꯩꯌꯦꯀꯣ ꯑꯣ ꯑꯣ ꯍꯣꯏ ꯍꯣꯏ
ꯃꯔꯛ ꯃꯔꯛꯇꯗꯤ ꯁꯥꯎꯅꯤꯡꯕꯗꯣ ꯀꯥꯎ ꯎ ꯁꯨꯛ ꯀꯥꯎ ꯀꯥꯎꯔꯁꯨ ꯈꯨꯝꯔꯔꯣꯏ ꯑꯈꯣꯏꯁꯦ
ꯎꯝ
ꯑꯗꯨꯒꯤꯅꯦ ꯄꯥꯈꯠꯄꯗꯨ
ꯎꯝ ꯁꯤꯅꯤꯁꯦ ꯀꯔꯤꯁꯨ ꯇꯧ ꯍꯥꯏꯗꯦ ꯍꯧꯖꯤꯛꯁꯨ ꯑꯁꯤ ꯅꯪꯒꯤ ꯏꯅꯦꯅ ꯂꯥꯎꯔꯒ ꯑꯁꯤꯗ ꯂꯩꯌꯦ ꯀꯔꯤꯅꯣ ꯃꯥ ꯆꯥꯔꯒ ꯂꯩ ꯍꯥꯏ ꯀꯔꯤ ꯄꯤꯖꯕ꯭ꯔ ꯈꯪꯗꯦ
ꯏꯁꯇꯥꯔ ꯐ꯭ꯔꯨꯏꯠꯁ ꯑꯣꯏꯔꯝꯅꯤ ꯃꯈꯣꯏ ꯏꯁꯇꯥꯔ ꯐ꯭ꯔꯨꯏꯠꯁ ꯌꯦꯕꯅꯤ ꯃꯈꯣꯏ ꯌꯨꯝꯗ ꯃꯅꯨꯡꯗꯁꯨ ꯍꯥꯏꯒꯨꯝꯕꯗ ꯌꯝꯕꯅꯤ
ꯑꯣ
ꯂꯩꯁꯨ ꯐꯖ ꯐꯖꯕ ꯂꯩꯕꯅꯦ ꯃꯈꯣꯏ ꯌꯨꯝꯗ
ꯑꯣ ꯎꯝ ꯃꯥꯒꯤ ꯌꯨꯝꯁꯤ ꯌꯥꯝ ꯐꯩꯌꯦꯀꯣ
ꯎꯝ
ꯏꯟꯁꯥꯡꯁꯨ ꯌꯥꯝ ꯐꯩꯀꯣ ꯍꯣꯏ ꯄꯥꯝꯃꯦ ꯑꯩꯗꯤ
ꯎꯝ ꯑꯩꯈꯣꯏ ꯑꯩꯈꯣꯏꯒꯤꯗꯤ ꯁꯝꯃꯔꯒꯨꯝꯕꯗꯤ ꯃꯄꯥꯟꯗ ꯒꯝꯂꯥꯗꯣ ꯊꯥꯕꯗꯣ ꯌꯥꯗꯦ ꯅꯨꯡꯁꯥ ꯁꯝꯃꯟꯗꯔꯗꯤꯀꯣ ꯅꯨꯡꯁꯤꯌꯦꯗꯅ
ꯎꯝ ꯑꯁꯤꯈꯣꯏꯒꯤꯗꯤ ꯅꯨꯡꯁꯥ
ꯍꯣ ꯃꯈꯣꯏꯒꯤꯗꯤ ꯁꯤꯡꯕꯥꯡ ꯌꯝꯃꯦꯗꯅ
ꯍꯣꯏ ꯃꯈꯣꯏꯒꯤꯗꯤ ꯄꯨꯔꯥ ꯁꯦꯠꯁꯦ ꯂꯩꯕꯒꯤꯀꯣ